ꯐꯔꯕꯨ ꯇꯥꯔꯕꯣ
ꯇꯥꯔꯦ ꯑꯥ ꯇꯥꯔꯦ ꯇꯥꯔꯦ
ꯀꯥꯏ ꯑꯣ ꯐꯔꯦ ꯐꯔꯦ ꯑ ꯑꯗꯨ ꯕꯣꯔ ꯅꯨꯡꯗꯥꯡꯗꯤ ꯑꯩꯈꯣꯏꯗꯤ ꯋꯥꯛꯀꯤꯡ ꯆꯠꯇꯌꯦ ꯋꯥꯛꯀꯤꯡ ꯆꯠꯇꯦ ꯍꯥꯏꯕꯗꯤꯅꯦ ꯅꯣꯏꯅ ꯑꯃꯨꯛ ꯕꯖꯥꯔꯗꯒꯤ ꯅꯛꯈꯤꯕꯅꯤꯅ ꯂꯝꯕꯤꯗꯣ ꯍꯦꯛ ꯊꯣꯛꯄꯒ ꯂꯩꯔꯝꯃꯤꯅ ꯅꯨꯡꯉꯥꯏꯗꯅꯀꯣ ꯑꯩꯈꯣꯏꯅ ꯑꯃꯨꯛ ꯃꯅꯨꯡ ꯆꯪꯕꯅꯤꯅ ꯅꯨꯡꯉꯥꯏꯇꯦꯕ ꯍꯥꯏꯗꯤ ꯁꯤꯗꯒꯤ ꯑꯃꯨꯛ ꯕꯖꯥꯔ ꯇꯥꯅ ꯆꯠꯄ ꯍꯥꯏꯁꯤꯗꯤ ꯕꯖꯥꯔꯣꯝꯗ ꯆꯠꯄꯗꯨꯗꯗꯤ ꯏ ꯅꯨꯡꯉꯥꯏꯇꯦꯕ ꯍꯧꯖꯤꯛꯇꯗꯤ ꯂꯧꯕꯨꯛ ꯂꯝꯍꯥꯡꯅ ꯆꯠꯄꯗꯤ ꯌꯥꯔꯣꯏꯗꯕꯅꯤꯅ ꯑꯗꯨꯅ ꯕꯖꯥꯔ ꯇꯥꯕꯩ ꯆꯠꯂꯛꯂꯤꯉꯩꯗ ꯑꯗꯨꯝ ꯋꯥꯊꯣꯛꯈ꯭ꯔꯅꯦ ꯍꯥꯏꯕ ꯑꯗꯨꯅꯅꯦ ꯅꯨꯡꯗꯥꯡ ꯋꯥꯏꯔꯝꯁꯤꯗ ꯆꯠꯇ꯭ꯔꯦ ꯊꯣꯛꯂꯛꯅꯕ ꯃꯤꯁꯨ ꯂꯩꯇꯕꯗꯣ ꯃꯝꯒ ꯃꯕꯅꯤꯅ ꯑꯃꯨꯛ ꯑꯗꯨꯝ ꯇꯟꯗꯅ ꯆꯠꯇꯦ ꯑꯗ ꯕꯣꯔꯥꯒꯤ ꯃꯇꯥꯡꯗꯣ ꯁꯨꯃꯥꯏꯅ ꯇꯧꯔꯁꯦ ꯕꯣꯔꯥꯁꯦ ꯑꯩꯁꯨ ꯕꯣꯔꯥꯁꯦ ꯑꯗꯨꯝ ꯄꯥꯝꯗꯤ ꯄꯥꯝꯃꯦꯕꯀꯣ ꯕꯣꯔꯥ ꯄꯥꯝꯕꯁꯤꯗ ꯑꯩꯅ ꯄꯥꯝꯕ ꯕꯣꯔꯥꯁꯦ ꯑꯩ ꯃꯥꯏꯔꯦꯟ ꯕꯣꯔꯥꯁꯦ ꯌꯥꯝ ꯄꯥꯝꯃꯦ ꯃꯥꯏꯔꯦꯟ ꯑꯗꯒꯤ ꯑꯥꯂꯨ ꯕꯣꯔꯥꯁꯨ ꯄꯥꯝꯃꯦ ꯇꯧꯕꯇꯕꯨ ꯑꯂꯨꯁꯦ ꯍꯧꯖꯤꯛꯀꯥꯟꯗꯤ ꯀꯌꯥ ꯍꯥꯏꯗꯤ ꯆꯥꯗ꯭ꯔꯦꯕꯀꯣ ꯆꯥꯗꯕꯗꯒꯤ ꯁꯨꯝ ꯑꯂꯨ ꯕꯣꯔꯥꯗ ꯑꯣꯏꯔꯒꯗꯤ ꯑꯗꯨꯝ ꯄꯥꯝꯗꯤ ꯄꯥꯝꯃꯤꯅꯦꯕ ꯑꯩꯁꯦꯀꯣ ꯑꯗꯨ ꯑꯣꯏꯔꯁꯨ ꯑꯇꯣꯞꯄ ꯌꯦꯟꯖꯥꯡ ꯍꯥꯞꯄꯗꯕꯨ ꯑꯂꯨꯁ ꯁꯨꯝ ꯆꯥꯈꯤꯗꯕꯗꯒꯤ ꯑꯗꯨꯝ ꯕꯣꯔꯥꯗꯁꯨ ꯈꯤꯇꯪ ꯈꯧꯇꯛ ꯆꯥꯔꯛꯄꯗꯣ ꯂꯨ ꯆꯥꯗꯕꯁꯦ ꯑꯗꯨꯃꯥꯏꯅ ꯇꯧꯔꯦ ꯑꯗꯨꯅ ꯃꯥꯏꯔꯦꯟꯖꯁꯦꯃ ꯌꯥꯝ ꯄꯥꯝꯃꯦꯀꯣ ꯑꯩꯒꯤ ꯑꯣꯏꯅ ꯑꯗꯨꯒ ꯀꯔꯤ ꯃꯌꯥꯡꯇꯣꯟꯒꯤ ꯕꯣꯔꯥꯗꯣ ꯑꯗꯨꯃꯁꯨ ꯌꯥꯝ ꯄꯥꯝꯃꯦ ꯑꯗꯨꯒ ꯕꯣꯔꯥꯁꯦ ꯍꯣꯏ ꯁꯤꯃꯩꯁꯦ ꯌꯥꯝ ꯍꯥꯎꯋꯦ ꯍꯥꯏꯇꯥꯔꯦ ꯑꯗꯨꯒ ꯌꯦꯟꯁꯦ ꯀꯨꯞꯅ ꯁꯦꯒꯥꯏꯔꯗꯅꯀꯣ ꯕꯦꯁꯣꯟ ꯇꯣꯠꯄꯗ ꯍꯥꯞꯄꯒ ꯃꯇꯨꯝ ꯃꯇꯨꯝ ꯇꯧꯔꯒ ꯍꯧꯕ ꯕꯣꯔꯥ ꯑꯃꯁꯨ ꯂꯩꯕꯅꯦꯕ ꯑꯗꯨꯁꯨ ꯌꯥꯝ ꯊꯤꯅ ꯍꯥꯎꯕꯅꯦ ꯅꯣꯡꯃꯇꯪ ꯇ꯭ꯔꯥꯏ ꯇꯧꯕꯤꯌꯣ ꯌꯥꯝꯗ꯭ꯔꯒꯁꯨꯀꯣ ꯑꯗꯨꯃꯥꯏꯅ ꯂꯩꯌꯦ ꯑꯗꯣ ꯕꯣꯔꯥ ꯅꯠꯇꯕ ꯑꯇꯣꯞꯄ ꯆꯤꯟꯖꯥꯛ ꯍꯥꯏꯗꯤ ꯑꯩꯈꯣꯏ ꯁ꯭ꯋꯥꯏꯗ ꯑꯗꯨꯝ ꯍꯦꯟꯅ ꯃꯃꯤꯡ ꯑꯗꯨꯝ ꯂꯩꯕ ꯍꯥꯏꯗꯤ ꯏꯚꯅꯤꯡ ꯏꯁꯅꯦꯛꯁꯀꯨꯝꯕ ꯑꯣꯏꯕꯁꯨ ꯌꯥꯕ ꯄꯣꯠ ꯃꯈꯩ ꯈꯔ ꯑꯃꯨꯛ ꯍꯥꯏꯕꯤꯌꯨꯅꯦ
ꯍꯣꯏ ꯍꯥꯏꯖꯔꯛꯀꯦ ꯑꯗꯣ ꯃꯔꯛ ꯊꯠꯅ ꯅꯨꯃꯤꯗꯥꯡ ꯆꯥꯆꯥꯥ ꯇꯣꯛꯑꯒ ꯋꯥꯛꯀꯤꯡ ꯈꯔ ꯈꯔ ꯊꯣꯛꯄꯤꯌꯣ ꯍꯥꯏꯗꯤ ꯕꯖꯥꯔꯗ ꯊꯣꯛꯇ꯭ꯔꯃꯛꯁꯨ ꯑꯗꯨꯝ ꯀꯣꯟꯊꯣꯡ ꯐꯥꯎꯕ ꯍꯥꯏꯗꯤ ꯊꯣꯛꯄꯤꯌꯣ ꯑꯗꯨꯅ ꯆꯥꯛ ꯆꯥꯕ ꯇꯨꯝꯕꯗ ꯃꯇꯦꯡ ꯄꯥꯡꯍꯜꯂꯤꯀꯣ ꯍꯥꯏꯗꯤ ꯈꯤꯇꯪ ꯊꯣꯛꯎꯕꯗꯨꯅ ꯀꯣ ꯗꯥꯏꯖꯦꯁꯟꯗ ꯍꯦꯟꯅ ꯃꯇꯦꯡ ꯄꯥꯡꯍꯜꯂꯦꯕꯀꯣ ꯑꯗꯨꯅ ꯈꯔ ꯈꯔ ꯊꯣꯛꯄꯤꯌꯣ ꯊꯣꯡꯒꯥꯟꯃꯛꯇ ꯑꯣꯏꯔꯁꯨ ꯊꯣꯛꯄꯤꯌꯣ ꯑꯗꯨꯒ ꯕꯣꯔꯥꯁꯦ ꯅꯪꯅ ꯍꯥꯏꯕ ꯃꯥꯏꯔꯦꯟꯒꯤꯗꯣ ꯑꯩꯁꯨ ꯃꯥꯏꯔꯦꯟꯗꯤ ꯄꯥꯝꯃꯝꯃꯦ ꯑꯗꯨꯕꯨ ꯍꯧꯖꯤꯛꯇꯤ ꯑꯃꯨꯛ ꯅꯨꯡꯁꯤꯠ ꯆꯥꯎꯕ ꯀꯩꯀꯩ ꯇꯧꯕꯁꯤꯗ ꯑꯃꯨꯛ ꯃꯥꯏꯟꯁꯤ ꯊꯣꯏꯅ ꯆꯥꯗ꯭ꯔꯦ ꯍꯥꯏꯇꯥꯔꯦ ꯑꯩꯅ ꯈꯔ ꯄꯥꯝꯗꯕ ꯍꯥꯏꯇꯥꯥꯔꯒꯗꯤ ꯃꯥꯏꯔꯦꯟꯒ ꯈꯥꯃꯦꯟꯒ ꯍꯧꯖꯤꯛꯀꯥꯟ ꯆꯥꯗ꯭ꯔꯦꯀꯣ ꯑꯇꯩꯕꯨꯗꯤ ꯂꯣꯏꯅ ꯆꯥꯏ ꯕꯣꯔꯥꯁꯤꯗꯤꯀꯣ ꯑꯗꯨꯒ ꯉꯁꯥꯏ ꯅꯪꯅ ꯍꯥꯏꯕ ꯑꯃ ꯌꯦꯡꯒ ꯕꯦꯁꯣꯟꯒ ꯇꯧꯕꯗꯣ ꯑꯩꯁꯨ ꯆꯥꯔꯦꯕꯀꯣ ꯀꯣ ꯍꯥꯏꯕꯗꯤ ꯑꯩꯈꯣꯏ ꯍꯣꯁꯇꯦꯜꯗ ꯂꯩꯃꯤꯟꯅꯕ ꯀꯥꯟꯗ ꯃꯔꯨꯞꯁꯤꯡꯅ ꯇꯧꯔꯒ ꯃꯥꯅ ꯀꯩꯅꯣ ꯌꯦꯟꯁꯦ ꯑꯗꯨꯝ ꯄꯤꯛꯇꯛ ꯄꯤꯛꯇꯛꯅ ꯀꯩꯅꯣꯒꯤ ꯀꯩꯅꯣꯒꯤ ꯏꯁꯀ꯭ꯋꯥꯔꯒꯤ ꯇꯥꯏꯞꯇ ꯀꯛꯑꯦꯗꯅꯀꯣ ꯑꯗꯨꯒ ꯕꯦꯁꯣꯟꯗꯣ ꯊꯤꯠꯂꯦ ꯐꯖꯅ ꯃꯔꯨ ꯃꯔꯥꯡ ꯍꯥꯞꯄꯦ ꯑꯗꯨꯒ ꯇꯥꯎꯕꯁꯦ ꯑꯁ ꯑꯗꯨꯗ ꯆꯥꯕ ꯃꯌꯥꯝꯁꯦ ꯀꯩꯅꯣꯅꯦ ꯃꯣꯏꯁꯨ ꯐꯖꯅ ꯆꯥꯈꯤ ꯑꯗꯨꯝ ꯆꯥꯛꯀ ꯌꯥꯝꯅ ꯆꯥꯅꯕꯗꯨꯀꯣ ꯑꯗꯨꯝ ꯑꯣꯏ ꯑꯗꯨꯒ ꯍꯧꯖꯤꯛ ꯅꯨꯡꯊꯤꯜꯒꯨꯝꯕꯗ ꯆꯥꯕ ꯌꯥꯕ ꯑꯆꯥꯄꯣꯠꯁꯦ ꯑꯗꯨꯝ ꯀꯦꯂꯤꯆꯅꯥꯒꯨꯝꯕ ꯑꯩꯈꯣꯏ ꯁꯤꯗ ꯌꯥꯝ ꯇꯣꯏꯅ ꯐꯪꯕ ꯍꯥꯏꯇꯥꯥꯔꯒꯗꯤ ꯀꯦꯂꯤ ꯆꯅꯥꯒꯨꯝꯕ ꯁꯤꯡꯖꯨꯒꯨꯝꯕ ꯑꯗꯒꯤ ꯃꯪꯒꯜ ꯑꯩꯁꯤꯡꯁꯦ ꯑꯗꯒꯤ ꯄꯥꯐꯣꯔꯒꯨꯝꯕ ꯑꯁꯨꯃꯥꯏꯅ ꯇꯧꯕꯁꯦ ꯍꯦꯟꯅ ꯆꯥꯅꯅ ꯈꯜꯂꯦ ꯑꯩꯈꯣꯏꯅ ꯍꯥꯏ ꯑꯩꯈꯣꯏ ꯁ꯭ꯋꯥꯏꯗꯗꯤ ꯆꯔꯥ ꯋꯥꯟꯕ ꯍꯥꯏꯁꯦ ꯆꯠꯅꯩꯗꯅꯀꯣ ꯆꯥꯛ ꯈꯤꯇꯪ ꯇꯧꯔꯒ ꯁꯤꯡꯖꯨ ꯈꯤꯇꯪꯒ ꯇꯧꯔꯒ ꯃꯌꯥꯝꯁꯦ ꯍ ꯍꯧꯍꯧ ꯇꯧꯔꯒ ꯆꯥꯃꯤꯟꯅꯕ ꯑꯃ ꯂꯩꯗꯥꯏꯅꯦ ꯑꯗꯨ ꯌꯥꯝ ꯍꯥꯎꯕꯅꯦꯅ ꯈꯜꯂꯦ ꯑꯗꯣ ꯁꯣꯝꯁꯨ ꯇꯧꯕꯤꯔꯝꯒꯅꯦꯅ ꯈꯜꯂꯦ ꯑꯩꯈꯣꯏ ꯁ꯭ꯋꯥꯏꯗꯗꯤ ꯑꯗꯨꯝ ꯆꯠꯅꯩꯗꯅꯀꯣ ꯍꯧꯖꯤꯛ ꯀꯀꯥꯟꯗꯕꯨꯗꯤ ꯆꯔꯥ ꯋꯥꯟꯕꯁꯤ ꯈꯤꯇꯪꯗꯤ ꯂꯦꯞꯅꯈ꯭ꯔꯕ꯭ꯔꯥ ꯑꯗꯨ ꯑꯣꯏꯇꯥꯔꯒꯁꯨ ꯅꯨꯃꯤꯗꯥꯡ ꯍꯥꯏꯗꯤ ꯅꯨꯃꯤꯗꯥꯡ ꯋꯥꯏꯔꯝꯒꯨꯝꯕꯁꯤꯗꯤ ꯑꯆꯥꯄꯣꯠꯀꯨꯝꯕꯁꯤꯗꯤ ꯑꯗꯨꯝ ꯆꯥꯅꯩꯗꯅꯀꯣ ꯑꯗꯨꯗꯣ ꯁꯣꯝꯒꯤꯗꯤ ꯀꯩꯀꯩ ꯆꯥꯕꯤꯒꯦ ꯅꯨꯃꯤꯗꯥꯡ ꯋꯥꯏꯔꯝꯒꯨꯝꯕꯕꯁꯤꯦ ꯀꯃꯥꯏ ꯀꯃꯥꯏꯅ ꯇꯧꯒꯦ
ꯑꯗꯣ ꯉꯁꯥꯏꯒꯤ ꯋꯀꯤꯡꯁꯦ ꯑꯩ ꯆꯠꯇꯤ ꯌꯥꯝ ꯆꯠꯆꯅꯤꯡꯉꯦꯕꯀꯣ ꯑꯗꯨꯗ ꯉꯁꯥꯏꯒꯤ ꯑꯩꯅ ꯍꯥꯏꯕꯗꯣ ꯁꯤꯗꯒꯤꯅ ꯊꯣꯡꯒꯥꯟꯗ ꯆꯠꯄꯁꯤꯕꯨꯗꯤ ꯑꯩꯁꯨ ꯕꯖꯥꯔꯣꯝꯗ ꯂꯥꯛꯑꯒ ꯆꯠꯄꯗꯨꯅꯗꯤ ꯍꯦꯟꯅ ꯄꯥꯝꯃꯤꯅꯦꯕ ꯑꯗꯨꯝ ꯈꯟꯁꯨ ꯈꯜꯂꯛꯑꯦꯕ ꯑꯁ ꯅꯣꯏ ꯄꯗꯤ ꯌꯥꯎ ꯍꯪꯉꯒ ꯆꯠꯂꯨꯒꯦꯅ ꯈꯜꯂꯦꯕ ꯑꯗꯨꯒꯅ ꯆꯠꯄꯒꯤ ꯁꯤꯗꯒꯤꯅ ꯑꯗꯨꯐꯧ ꯂꯥꯛꯄꯒꯤꯁꯤꯗ ꯏꯊꯟꯇ ꯁꯨꯝ ꯇꯥꯒꯤꯈꯤꯕꯒꯤ ꯑꯃ ꯈꯤꯇꯪ ꯇꯟꯕꯤꯗꯣ ꯑꯗꯨꯃꯥꯏꯅ ꯇꯧꯕꯒꯤꯅꯦꯕ ꯆꯠꯄꯁꯦ ꯌꯥꯝ ꯄꯥꯝꯖꯩꯕ ꯑꯩꯗꯤ ꯆꯠꯁ ꯆꯠꯆꯅꯤꯡꯕꯅꯦ ꯑꯗꯨ ꯂꯩꯔꯦ ꯑꯗꯨꯒ ꯑꯩꯅ ꯏꯚꯅꯤꯡꯒꯤ ꯆꯥꯕ ꯈꯣꯠꯄ ꯍꯥꯏꯕꯁꯤꯗ ꯑꯩꯅ ꯁꯣꯝꯗꯒꯤ ꯌꯥꯝ ꯇꯥꯖꯅꯤꯡꯕ ꯍꯥꯏꯇꯥꯔꯦꯀꯣ ꯇꯥꯖꯅꯤꯡꯕ ꯄꯣꯠ ꯈꯔꯗꯤ ꯂꯩꯔꯦ ꯑꯗꯣ ꯁꯣꯝꯗꯗꯤ ꯄꯜꯂꯛꯇ꯭ꯔꯦ ꯑꯗꯨꯝ ꯀꯥꯎꯕꯕꯨꯗꯤ ꯑꯣꯏꯗꯣꯏꯅꯦ ꯍꯥꯏꯔꯕꯨꯗꯤ ꯏꯍꯦ ꯍꯥꯏꯔꯛꯀꯗꯣꯏꯅꯦꯕꯀꯣ ꯑꯗꯣ ꯉꯁꯥꯏꯒꯤ ꯁꯣꯝ ꯁꯣꯝꯒꯤ ꯂꯝꯒꯤ ꯑꯩꯈꯣꯏꯒꯤ ꯆꯠꯁꯨꯕꯤ ꯍꯥꯏꯗꯅ ꯑꯃ ꯂꯩꯀꯣ ꯑꯗꯨꯗꯣ ꯃꯃꯤꯡ ꯌꯥꯝ ꯆꯠꯂꯦ ꯑꯩꯈꯣꯏꯔꯣꯝꯗꯁꯨ ꯑꯗꯨꯗꯨꯃ ꯌꯥꯝ ꯄꯜꯍꯟꯅꯤꯡꯉꯦ ꯑꯗꯨꯒ ꯄꯥꯛꯅꯝ ꯀꯣ ꯄꯥꯛꯅꯝꯁꯤꯁꯨ ꯌꯥꯝ ꯍꯥꯎꯕꯅꯦ ꯆꯔꯥꯎ ꯋꯥꯕꯗꯒ ꯁꯥꯏꯗꯠꯇꯒ ꯈꯤꯇꯪ ꯈꯤꯇꯪꯒ ꯈꯣꯠꯆꯜꯂꯒ ꯆꯥꯕꯗꯣꯀꯣ ꯑꯗꯣ ꯑꯅꯤ ꯁꯦ ꯑꯅꯤꯁꯦ ꯌꯥꯝ ꯄꯜꯍꯟꯅꯤꯡꯕ ꯍꯥꯏ ꯇꯥꯔꯦ ꯑꯩꯅ ꯍꯥꯏꯕꯗꯤ ꯑꯩꯈꯣꯏ ꯀꯩꯅꯣꯒꯤ ꯑꯣꯏꯅꯗꯤ ꯃꯅꯤꯄꯨꯔꯒꯤ ꯑꯣꯏꯅꯗꯤ ꯑꯗꯨꯝ ꯇꯣꯞ ꯇꯣꯞ ꯍꯥꯏꯕꯗꯨ ꯑꯣꯏꯕꯗꯣ ꯑꯇꯣꯞꯄꯅ ꯍꯦꯛ ꯇꯧꯗꯕ ꯄꯣꯠꯇꯨ ꯑꯣꯏꯕ ꯍꯥꯏ ꯇꯥꯔꯦꯀꯣ ꯑꯗꯨꯅ ꯑꯅꯤꯁꯦ ꯌꯥꯝ ꯄꯜꯍꯟꯅꯤꯡꯉ ꯄꯜꯂꯛꯈꯤꯗ꯭ꯔꯦ ꯑꯗꯨ ꯀꯩꯁꯨ ꯀꯥꯏꯗꯦ ꯑꯗꯣ ꯁꯣꯝꯒꯤ ꯉꯁꯥꯏꯒꯤ ꯆꯥꯁꯨꯕꯤ ꯍꯧꯕꯒꯤ ꯃꯇꯥꯡꯁꯦ ꯁꯤꯗ ꯈꯤꯇꯪ ꯀꯃꯥꯏꯅ ꯍꯧꯏꯤ ꯑꯗꯩ ꯀꯩꯀꯩꯅ ꯁꯦꯝꯃꯤ ꯑꯗꯒꯤ ꯀꯌꯥꯝ ꯀꯨꯏꯅ ꯆꯪꯉꯤ ꯑꯃ ꯁꯦꯝꯕꯗ ꯑꯗꯒꯤ ꯍꯥꯏꯗꯤ ꯈꯨꯠ ꯀꯌꯥꯝ ꯆꯪꯉꯤ ꯈꯣꯠꯂꯤ ꯍꯥꯏꯕ ꯂꯩꯗꯅꯀꯣ ꯆꯥꯁꯨꯕꯤꯒꯤ ꯃꯇꯥꯡꯁꯤꯗ ꯁꯝꯂꯞꯅ ꯈꯔ ꯊꯝꯕꯤꯌꯨꯅꯦ
ꯑꯣ ꯆꯥꯁꯨꯕꯤꯁꯦ ꯑꯩ ꯉꯁꯥꯏ ꯄꯟꯕꯗ ꯀꯥꯎꯕꯅꯦ ꯑꯩꯈꯣꯏ ꯂꯝꯁꯤꯒꯤ ꯑꯣꯏꯅꯗꯤ ꯌꯥꯝꯅ ꯀꯨꯏꯔꯕ ꯃꯇꯝꯗꯒꯤ ꯍꯧꯔꯒ ꯑꯗꯨꯝ ꯂꯥꯏ ꯍꯔꯥꯎꯕꯒ ꯑꯣꯏꯒꯦꯔꯥ ꯁꯥꯒꯣꯟꯅꯔꯒ ꯂꯥꯛꯄꯀꯣ ꯑꯗꯨꯝ ꯑꯩꯈꯣꯏ ꯁꯤꯗ ꯍꯥꯏꯔꯒꯅ ꯂꯥꯏ ꯍꯔꯥꯎꯕꯒꯤ ꯅꯨꯃꯤꯠ ꯅꯤꯅꯤ ꯍꯨꯝꯅꯤ ꯆꯟꯕ ꯑꯗꯨꯋꯥꯏꯗ ꯑꯗꯨꯝ ꯍꯧꯔꯒ ꯂꯥꯏꯒꯤ ꯇꯣꯏꯕ ꯊꯥꯗꯣꯛꯄ ꯈꯣꯠꯄ ꯃꯌꯥꯝ ꯇꯧꯈ꯭ꯔꯦꯀꯣ ꯑꯗꯨ ꯑꯗꯨꯅ ꯑꯃ ꯑꯣꯏꯈ꯭ꯔꯒ ꯑꯩꯈꯣꯏꯁꯨ ꯑꯗꯨꯝ ꯆꯥꯅꯩ ꯍꯥꯏꯇꯥꯔꯦ ꯑꯩ ꯉꯁꯥꯏꯗꯁꯨ ꯅꯨꯡꯊꯤꯜ ꯄꯣꯕꯣꯞꯇꯨꯗ ꯑꯗꯨꯝ ꯑꯩꯈꯣꯏ ꯃꯅꯤꯡꯗ ꯆꯥꯁꯨꯕꯤ ꯌꯣꯜꯂꯦ ꯑꯗꯨꯗ ꯑꯩꯈꯣꯏ ꯏꯆꯦ ꯊꯣꯛꯑꯦꯀꯣ ꯃꯥꯁꯤꯅ ꯑꯗꯨꯝ ꯍꯧꯔꯒ ꯄꯤꯔꯛꯑꯦ ꯑꯩꯁꯦ ꯂꯩꯔꯨꯗ꯭ꯔꯦ ꯑꯗꯣ ꯏꯃꯥꯟꯅꯕꯒ ꯂꯥꯛꯄ ꯀꯥꯟꯗ ꯅꯣꯏ ꯑꯗꯨꯝ ꯆꯥꯔꯣ ꯆꯥꯔꯣꯅ ꯑꯅꯤ ꯄꯤꯔꯛꯑꯦ ꯃꯄꯥꯛ ꯑꯅꯤ ꯄꯤꯔꯛꯑꯦ ꯑꯗꯨꯃꯥꯏꯅ ꯇꯧꯔ ꯆꯥꯔ ꯂꯥꯛꯑꯦ ꯑꯗꯨ ꯌꯥꯝ ꯍꯥꯎꯋꯦ ꯑꯗꯨ ꯆꯥꯁꯨꯕꯤ ꯍꯧꯕꯁꯦ ꯃꯤ ꯑꯃ ꯃꯐꯝ ꯑꯃꯒ ꯃꯐꯝ ꯑꯃꯒ ꯑꯗꯨꯝ ꯈꯦꯠꯅꯩꯀꯣ ꯈꯦꯠꯅꯩ ꯍꯥꯏꯕꯗꯤ ꯑꯩꯈꯣꯏ ꯂꯝꯁꯤꯃ ꯈ ꯇꯗꯁꯨ ꯑꯗꯨꯝ ꯂꯩꯀꯥꯏ ꯑꯃꯒ ꯂꯩꯀꯥꯏ ꯑꯃꯒ ꯑꯗꯨꯝ ꯈꯦꯠꯅꯩ ꯑꯗꯨꯒ ꯀ ꯃꯌꯥꯝ ꯑꯣꯏꯅ ꯁꯨꯝ ꯆꯥꯟꯅꯕꯗ ꯑꯩꯈꯣꯏꯅ ꯇꯧꯔꯤꯕꯁꯦ ꯆꯦꯡ ꯆꯥꯗꯣꯟꯁꯦ ꯆꯦꯡꯁꯦ ꯅꯠꯇ꯭ꯔꯒ ꯆꯥꯗꯣꯟ ꯅꯠꯇ꯭ꯔꯒ ꯀꯩꯅꯣꯁꯦ ꯆꯦꯡꯁꯦ ꯁꯨꯒꯥꯏꯔꯅꯤꯗꯅꯀꯣ ꯃꯄꯨꯝꯁꯦ ꯆꯦꯡ ꯁꯨꯒꯥꯏꯔꯕ ꯃꯇꯨꯡ ꯃꯇꯨꯡꯗ ꯅꯄꯥꯛꯄꯤ ꯅꯥꯀꯨꯞꯄꯤ ꯑꯗꯒꯤ ꯉꯥꯔꯤ ꯃꯔꯨ ꯑꯣꯏꯅ ꯉꯥꯔꯤꯁꯤ ꯌꯥꯎꯗꯕ ꯌꯥꯗꯦꯕꯀꯣ ꯉꯥꯔꯤꯗꯨꯁꯨ ꯑꯅꯝꯕꯅ ꯐꯨꯃꯥꯏꯒꯨꯝꯕ ꯍꯥꯞꯄꯤ ꯐꯨꯃꯥꯏꯒꯨꯝꯕ ꯍꯥꯏꯗꯤ ꯀꯩꯅꯣꯒꯨꯝꯕ ꯃꯊꯛ ꯊꯪꯕ ꯉꯥꯔꯤ ꯆꯐꯨꯒꯤ ꯃꯔꯨꯞ ꯃꯊꯛ ꯊꯪꯕ ꯁꯔꯨꯛꯈꯩꯁꯦ ꯑꯗꯨꯝ ꯍꯥꯞꯅꯩ ꯑꯗꯨꯒ ꯑꯗꯨꯅ ꯃꯍꯥꯎ ꯍꯦꯜꯂꯦꯕꯀꯣ ꯑꯗꯨꯒ ꯀꯔꯤ ꯀꯔꯤ ꯍꯥꯞꯄꯤꯦ ꯑꯣ ꯌꯥꯝ ꯍꯥꯎꯅꯕ ꯉꯥꯏꯔꯣꯡꯒꯨꯝꯕ ꯑꯗꯨꯒ ꯀꯩꯅꯣꯒꯨꯝꯕ ꯐꯛꯐꯥꯏ ꯅꯠꯇ꯭ꯔꯒ ꯐꯛꯐꯥꯏ ꯍꯥꯞꯄꯁꯨ ꯌꯥꯎ ꯍꯥꯞꯇꯕꯁꯨ ꯌꯥꯎ ꯐꯛꯐꯥꯏꯁꯤꯦ ꯑꯦꯛꯁꯦꯞꯁꯟꯅꯤꯀꯣ ꯑꯗꯨꯒ ꯀꯩꯅꯣꯒꯤ ꯀꯔꯤ ꯍꯥꯏꯕ ꯀꯥꯎꯈ꯭ꯔꯦ ꯑꯩꯁꯦ ꯃꯨꯊꯨꯕꯤ ꯃꯅꯥ ꯃꯨꯊꯨꯕꯤ ꯃꯅꯥꯁꯦ ꯑꯗꯨꯛꯀꯤ ꯃꯇꯤꯛ ꯍꯥꯎꯋꯦ ꯑꯗꯨꯃꯥꯏꯅ ꯇꯧꯔ ꯍꯥꯞꯄꯅꯤ ꯃꯅꯝ ꯑꯃ ꯇꯣꯡꯉꯥꯟ ꯊꯣꯛꯑꯦꯕꯀꯣ ꯆꯥꯁꯨꯕꯤꯒꯤ ꯃꯨꯊꯨꯕꯤ ꯃꯅꯥ ꯍꯥꯞꯄꯒꯤ ꯑꯗꯨꯃꯗꯤ ꯌꯥꯝ ꯍꯥꯎꯋꯦ ꯑꯗꯨꯃꯥꯏꯅ ꯇꯧꯋꯦ ꯑꯗꯨꯒ ꯆꯥꯁꯨꯕꯤ ꯆꯥꯁꯨꯕꯤ ꯆꯥꯔꯒꯗꯤ ꯑꯗꯨꯝ ꯈꯥꯃꯦꯟ ꯑꯁꯥꯡꯕꯅꯤ ꯈꯪꯗꯦ ꯀꯣꯕꯤꯅꯤ ꯈꯪꯗꯦ ꯍꯦꯟꯅ ꯆꯥꯅꯕꯗꯤ ꯀꯣꯕꯤꯅꯤꯀꯣ ꯑꯗꯨꯒ ꯑꯗꯨꯝ ꯅꯥꯀꯨꯞꯄꯤꯒ ꯆꯥꯅꯕꯁꯨ ꯌꯥꯎꯋꯤ ꯑꯗꯨꯃꯥꯏꯅ ꯇꯧꯋꯦ ꯑꯗꯣ ꯍꯧꯕꯁꯦ ꯍꯧꯖꯤꯛꯀꯥꯟꯗꯤ ꯑꯃꯨꯛ ꯀꯩꯅꯣꯒꯨꯝꯕ ꯃꯇꯝꯒꯤ ꯑꯑꯣꯟꯕꯒꯤ ꯃꯇꯨꯡ ꯏꯟꯅꯀꯣ ꯀꯩꯅꯣꯒꯨꯝꯕ ꯀꯩ ꯍꯥꯏꯕ ꯑꯆꯤꯅꯥ ꯃꯣꯇꯣ ꯍꯥꯏꯕ꯭ꯔꯥ ꯑꯗꯨꯒꯨꯝꯕꯁꯤꯁꯨ ꯍꯥꯞꯄꯦ ꯍꯦꯟꯅ ꯍꯥꯎꯅꯕꯅ ꯑꯗꯣ ꯑꯩꯈꯣꯏꯗꯤ ꯊꯣꯏꯅ ꯆꯥꯅꯤꯡꯗꯦ ꯀꯩꯒꯤꯅꯣ ꯍꯥꯏ ꯇꯥꯔꯗꯤ ꯍꯥꯟꯅꯗꯒꯤ ꯃꯩꯍꯧꯔꯣꯜꯗꯒꯤ ꯆꯠꯅꯔꯒ ꯂꯥꯛꯄ ꯉꯥꯔꯤ ꯍꯥꯞꯄ ꯑꯗꯒꯤ ꯑꯩꯈꯣꯏ ꯁꯤꯒꯤ ꯃꯅꯥ ꯃꯁꯤꯡ ꯀꯩꯀꯩ ꯍꯥꯞꯄꯒ ꯁꯦꯝꯕꯁꯤꯅ ꯍꯦꯟꯅ ꯃꯍꯥꯎ ꯑꯃ ꯇꯣꯉꯥꯟꯅ ꯊꯣꯛꯑꯦꯕꯀꯣ ꯑꯗꯨꯅ ꯑꯩ ꯊꯣꯏꯅ ꯑꯅꯧꯕꯒꯤ ꯍꯥꯏꯕꯗꯤ ꯃꯣꯏ ꯑꯖꯤꯅꯥ ꯃꯣꯇꯣꯒꯨꯝꯕ ꯍꯥꯞꯄꯁꯤꯗꯤ ꯑꯃꯨꯛ ꯊꯣꯏꯅ ꯆꯥꯅꯤꯡꯗꯦ ꯍꯥꯏ ꯇꯥꯔꯦ ꯍꯦꯟꯖꯃꯨꯛ ꯍꯥꯞꯄꯁꯤꯅ ꯑꯃꯨꯛ ꯏꯁꯥꯗꯁꯨ ꯀꯥꯟꯅꯗꯦ ꯆꯤꯟꯗꯕꯨꯗꯤ ꯈꯤꯇꯪ ꯍꯥꯎꯔꯝꯕ ꯌꯥꯏ ꯑꯗꯨ ꯑꯣꯏꯁꯨ ꯃꯍꯥꯎꯗꯤ ꯌꯥꯝ ꯈꯦꯠꯅꯩ ꯍꯥꯏꯇꯥꯥꯔꯦ ꯁꯣꯝꯗ ꯀꯔꯤ ꯈꯟꯕꯤꯒꯦ ꯀꯃꯥꯏꯅ ꯇꯧꯕꯤꯒꯦ ꯑꯅꯧꯕ ꯃꯈꯜꯒꯤ ꯆꯠꯁꯨꯕꯤ ꯃꯈꯩꯁꯤꯗ
ꯀꯥ ꯍꯦꯟꯕ ꯍꯥꯞꯆꯤꯟꯗꯕ ꯀꯣ ꯀꯥ ꯍꯦꯟꯕ ꯑꯩꯈꯣꯏꯒꯤ ꯀꯩꯅꯣ ꯃꯥꯟꯕꯁꯦ ꯍꯥꯞꯆꯤꯟꯗꯕꯤꯗ ꯑꯗꯨꯝ ꯃꯅꯥ ꯃꯁꯤꯡ ꯃꯅꯥ ꯃꯁꯤꯡꯅ ꯄꯨꯊꯣꯛꯄ ꯃꯅꯝ ꯍꯥꯏꯇꯥꯔꯦꯀꯣ ꯄꯨꯊꯣꯛꯄ ꯃꯍꯥꯎ ꯑꯗꯨꯃꯥꯏꯅ ꯁꯦꯝꯕꯗꯨꯅ ꯍꯦꯟꯅ ꯄꯥꯝꯖꯩ ꯑꯗꯨꯒ ꯆꯥꯁꯨꯕꯤꯁꯦ ꯆꯥꯁꯨꯕꯤ ꯈꯛꯇꯪ ꯅꯠꯇꯕ ꯆꯥꯁꯨꯕꯤꯁꯤꯃ ꯇꯧꯔꯒ ꯑꯩꯈꯣꯏꯒꯤ ꯁꯥꯏꯗꯠꯇ ꯈꯥꯃꯦꯟ ꯈꯔ ꯈ ꯁꯣꯏꯔꯒ ꯅꯠꯇ꯭ꯔꯒ ꯊꯕꯤ ꯈꯔ ꯁꯣꯏꯔꯒ ꯆꯥꯃꯤꯟꯅꯕꯗꯣ ꯌꯥꯝ ꯍꯥꯎꯋꯦꯕ ꯑꯗꯨꯃꯥꯏꯅ ꯇꯧꯕꯗꯣ ꯑꯗꯨ ꯐꯔꯦ ꯁꯤꯅ ꯃꯣꯔꯣꯛ ꯈꯤꯇꯪ ꯁꯥꯕ ꯊꯨꯝ ꯈꯤꯇꯪ ꯌꯥꯎꯕ ꯄꯣꯠꯇ ꯆꯠꯂꯦ ꯁꯤ ꯅꯠꯇꯕ ꯀꯛꯆꯤꯡꯒꯤ ꯑꯩꯅ ꯇꯥꯖꯕꯗ ꯀꯛꯆꯤꯡꯒꯤ ꯀꯕꯣꯛꯁꯦ ꯁꯤꯃꯁꯨ ꯑꯗꯨꯝ ꯃꯃꯤꯡꯁꯦ ꯈꯤꯇꯪ ꯆꯠꯂꯦ ꯀꯕꯣꯛꯀꯤ ꯃꯇꯥꯡꯁꯤꯗꯤ ꯀꯔꯤ ꯀꯔꯤ ꯃꯈꯜꯅ ꯍꯦꯟꯅ ꯐꯪꯕꯤꯒꯦ ꯀꯛꯆꯤꯡꯗ ꯑꯗꯨ ꯁꯤꯒꯤ ꯃꯇꯥꯡꯗꯁꯨ ꯈꯤꯇꯪ ꯍꯥꯏꯕꯤꯌꯨꯅꯦ
ꯀꯕꯣꯛꯁꯦ ꯆꯥꯛꯍꯥꯎ ꯀꯕꯣꯛꯁꯤꯅ ꯑꯩꯒꯤꯗꯤ ꯈ꯭ꯋꯥꯏꯗꯒꯤ ꯍꯦꯟꯅ ꯄꯥꯝꯖꯩ ꯆꯥꯛꯍꯥꯎ ꯀꯕꯣꯛꯁꯤꯒ ꯍꯤꯡꯇꯣꯠ ꯇꯧꯕ ꯍꯥꯏ ꯇꯥꯔꯦꯀꯣ ꯆꯨꯍꯤꯒ ꯇꯧꯔꯒ ꯇꯣꯠꯄꯁꯦ ꯑꯁꯤꯃꯨ ꯌꯥꯝ ꯍꯥꯎꯋꯦ ꯆꯥꯛ ꯂꯥꯝꯃꯀꯥꯟꯗ ꯆꯥꯛ ꯑꯉꯥꯡꯕꯒ ꯊꯛꯄꯗꯣ ꯑꯗꯨꯛꯀꯤ ꯃꯇꯤꯛ ꯍꯥꯎꯋꯦ ꯍꯥꯏꯇꯥꯔꯦ ꯑꯗꯨꯒ ꯑꯗꯨꯃꯥꯏ ꯆꯅꯕ ꯁꯤ ꯍꯧꯖꯤꯛꯀꯥꯟꯗꯤ ꯀꯕꯣꯛ ꯍꯤꯡꯇꯣꯠꯇꯨꯅꯦ ꯑꯗꯨꯒ ꯀꯩꯅꯣꯁꯦ ꯆꯦꯡ ꯀꯕꯣꯛ ꯍꯥꯏꯕ꯭ꯔꯥ ꯑꯗꯨꯒ ꯑꯗꯨꯃꯥꯏꯅ ꯇꯧꯔ ꯆꯥꯅꯩ ꯑꯩꯈꯣꯏ ꯁꯤꯗ ꯐꯪꯕ ꯍꯥꯏꯇꯥꯥꯔꯒꯗꯤꯀꯣ ꯑꯗꯣ ꯁꯣꯝꯅ ꯍꯦꯟꯅ ꯄꯥꯝꯕꯤꯕ ꯀꯕꯣꯛꯀꯤ ꯃꯈꯜꯗꯨꯁꯨ ꯍꯥꯏꯕꯤꯔꯝꯃꯤ
ꯑ ꯍꯦꯟꯅ ꯄꯜꯍꯟꯅꯤꯡꯕ ꯑꯃꯒ ꯂꯩꯔꯦ ꯀꯕꯣꯛꯁꯦ ꯉꯁꯥꯏꯒꯤ ꯀꯕꯣꯛ ꯍꯤꯡꯇꯣꯠꯅ ꯈꯤꯇꯪ ꯀꯕꯣꯛ ꯍꯤꯡꯇꯣꯠ ꯑꯃ ꯂꯩꯔꯦꯀꯣ ꯀꯕꯣꯛ ꯍꯤꯡꯇꯣꯠ ꯅꯠꯇꯕ ꯀꯕꯣꯛ ꯃꯨꯔꯤ ꯇꯥꯏꯞꯇ ꯇꯧꯕ ꯑꯃ ꯈꯤꯇꯪ ꯀꯟꯕ ꯍꯥꯏꯇꯥꯔꯦꯀꯣ ꯀꯕꯣꯛ ꯍꯤꯡꯇꯣꯠ ꯑꯣꯏꯅ ꯑꯃꯨꯛ ꯊꯣꯠꯂꯦꯗꯅꯀꯣ ꯀꯕꯣꯛ ꯃꯨꯔꯤꯒꯤ ꯇꯥꯏꯞꯇ ꯇ ꯇꯧꯕ ꯃꯇꯨꯡ ꯇꯥꯔꯒ ꯈꯤꯇꯪ ꯀꯟꯕ ꯑꯃꯁꯨ ꯂꯩꯕꯅꯦꯕꯀꯣ ꯑꯗꯣ ꯀꯥ ꯍꯦꯟꯅ ꯄꯥꯝꯕꯗꯤ ꯅꯠꯇꯦ ꯁꯨꯝ ꯀꯕꯣꯛ ꯃꯈꯜꯒꯤ ꯃꯇꯥꯡꯗ ꯍꯥꯏꯔꯛꯄꯗ ꯌꯥꯎꯔꯛꯄꯒꯤꯅꯤꯀꯣ ꯑꯗꯨꯒ ꯑꯩꯅ ꯄꯥꯝꯖꯕ ꯍꯥꯏꯔꯒꯗꯤ ꯉꯁꯥꯏꯒꯤ ꯆꯦꯡ ꯆꯥꯗꯣꯟꯅ ꯁꯦꯝꯕ ꯏꯌꯥꯡ ꯌꯥꯡꯕ ꯉꯧꯔꯣꯛ ꯉꯧꯕ ꯀꯕꯣꯛ ꯑꯃ ꯂꯩꯕꯅꯦꯕꯀꯣ ꯑ ꯑꯗꯣ ꯑꯗꯣ ꯌꯥꯝ ꯄꯥꯝꯃꯦ ꯌꯥꯝ ꯀꯟꯅ ꯊꯨꯝꯕꯁꯨ ꯑꯣꯏꯗꯕꯗꯣ ꯑꯗꯨꯒ ꯌꯥꯝ ꯀꯟꯅ ꯀꯟꯕꯁꯨ ꯑꯣꯏꯗꯕ ꯑꯗꯨꯒ ꯌꯥꯝ ꯀꯟꯅ ꯊꯣꯠꯄꯁꯨ ꯑꯣꯏꯗꯕ ꯆꯥꯕꯗ ꯌꯥꯝꯅ ꯅꯨꯡꯉꯥꯏꯖꯕꯗꯣ ꯑꯗꯨ ꯑꯣꯏꯌꯦ ꯑꯗꯨꯒ ꯀꯕꯣꯛ ꯃꯛꯇꯤ ꯅꯠꯇꯦ ꯍꯣꯏ ꯃꯃꯤꯡꯗꯤ ꯇꯣꯡꯉꯥꯜꯂꯦ ꯑꯗꯨꯒꯁꯨ ꯃꯣꯏꯒꯤ ꯗꯥꯔꯅ ꯁꯨꯝ ꯁꯦꯝꯕ ꯍꯥꯏꯗꯤ ꯆꯦꯡ ꯆꯟꯗꯣꯟꯅ ꯀꯩꯅ ꯁꯦꯝꯕ ꯍꯥꯏꯔꯒꯗꯤ ꯂꯗꯨꯁꯨ ꯂꯩꯕꯅꯦ ꯂꯗꯨꯗꯨꯁꯨ ꯑꯩ ꯌꯥꯝ ꯄꯥꯝꯖꯩ ꯑꯉꯥꯡ ꯑꯣꯏꯔꯤꯉꯩꯗꯀꯣ ꯑꯗꯨꯝ ꯆꯥꯏꯌꯦ ꯀꯩꯊꯦꯜꯒꯤ ꯉꯥꯃꯣꯛ ꯍꯥꯏꯔꯀꯥꯟꯗ ꯉꯁꯥꯏꯒꯤ ꯂꯗꯨꯒꯨꯝꯕꯁꯤꯅ ꯑꯗꯨꯝ ꯑꯣꯏꯕꯗꯣ ꯑꯗꯨꯃꯥꯏꯅ ꯍꯦꯛꯇ ꯇꯧꯑꯦꯕ ꯀꯕꯣꯛꯀꯨꯝꯕ ꯂꯗꯨꯒꯨꯝꯕꯁꯤꯅ ꯑꯗꯣ ꯑꯗꯨꯃꯥꯏꯅ ꯂꯩꯌꯦ ꯑꯗꯣ ꯑꯩꯈꯣꯏꯅ ꯉꯥꯡꯈꯤꯕ ꯍꯥꯏꯈꯤꯕ ꯃꯌꯥꯝꯁꯤ ꯅꯠꯇꯕ ꯑꯇꯣꯞꯄ ꯑꯆꯥꯄꯣꯠ ꯁꯣꯝꯅ ꯅꯤꯡꯁꯤꯡꯕꯤꯕ ꯍꯥꯏꯗꯤ ꯅꯣꯏ ꯁꯣꯝꯒꯤ ꯂꯝꯒꯤ ꯑꯗꯨꯝ ꯑꯗꯣ ꯑꯗꯒꯤ ꯃꯅꯤꯄꯨꯔꯒꯤ ꯑꯣꯏꯅ ꯁꯨꯝ ꯇꯣꯉꯥꯟ ꯇꯥꯕ ꯑꯆꯥꯄꯣꯠ ꯀꯣ ꯂꯩꯔꯒꯗꯤ ꯑꯗꯨꯝ ꯈꯤꯇꯪ ꯍꯥꯏꯕꯤꯔꯛꯑꯣ ꯀꯩꯁꯨ ꯀꯥꯏꯗꯦ
ꯀꯕꯣꯛꯇ ꯑꯩꯅ ꯍꯥꯏꯍꯧꯗꯕ ꯑꯃ ꯂꯩꯔꯦ ꯆꯨꯖꯥꯛ ꯀꯕꯣꯛꯁꯦ ꯆꯨꯖꯥꯛ ꯀꯕꯣꯛꯁꯦ ꯑꯁꯤꯒ ꯆꯨꯍꯤꯒ ꯁꯦꯝꯕꯁꯦ ꯃꯇꯨꯝ ꯑꯆꯧꯕꯗꯣ ꯑꯗꯨꯃꯗꯤ ꯈꯨꯍꯥꯎ ꯑꯃ ꯇꯧꯕꯅꯤꯀꯣ ꯆꯨꯍꯤ ꯑꯅꯧꯕꯗꯨꯃꯅꯦ ꯑꯗꯨꯒ ꯆꯨꯍꯤ ꯁꯨꯝꯕꯗ ꯉꯥꯏꯔꯤꯕꯗꯨꯃ ꯑꯗꯨꯒ ꯆꯨꯖꯥꯛ ꯀꯕꯣꯛꯇꯨꯒ ꯐꯖꯅ ꯇꯣꯠꯂꯒ ꯀꯕꯣꯛ ꯑꯆꯧꯕꯗꯣ ꯀꯟꯇꯛ ꯀꯟꯇꯛꯀ ꯇꯧꯔꯀꯥꯟꯗꯀꯣ ꯆꯥꯕꯗꯣ ꯑꯗꯨꯒꯤ ꯃꯍꯥꯎꯁꯤꯃꯗꯤ ꯈꯨꯍꯥꯎ ꯑꯃ ꯍꯥꯎꯔꯦ ꯍꯥꯏꯇꯥꯔꯦꯀꯣ ꯑꯗꯨꯒ ꯉꯁꯥꯏ ꯍꯥꯏꯕ ꯂꯗꯨꯗꯣ ꯑꯩꯗꯤ ꯑꯩꯈꯣꯏ ꯑꯕꯣꯛꯇ ꯅꯤꯡꯁꯤꯡꯉꯦ ꯃꯥꯅ ꯀꯩꯊꯦꯜꯗꯒꯤ ꯑꯆꯥꯄꯣꯠ ꯂꯩꯔꯛꯄꯁꯦ ꯑꯩꯈꯣꯏ ꯑꯩꯈꯣꯏ ꯃꯥꯄꯣꯛꯄ ꯏꯃꯥꯁꯤꯅꯤꯀꯣ ꯑꯕꯣꯛꯁꯤꯅ ꯑꯗꯨꯝ ꯄ‌ꯣꯔꯛ ꯇꯣꯏꯅ ꯂꯩꯔꯛꯇꯣꯏꯅꯦꯕꯀꯣ ꯑꯗꯨꯃꯥꯏꯅ ꯂꯗꯨ ꯂꯩꯔꯛꯄꯗꯣ ꯍꯦꯛꯇ ꯅꯤꯡꯁꯤꯡꯉꯛꯑꯦ ꯍꯥꯏꯇꯥꯔꯦ ꯑꯣ ꯉꯁꯤꯒꯤꯗꯤ ꯊꯦꯡꯉ ꯃꯥꯜꯂꯦꯀꯣ ꯃꯁꯤꯗ ꯂꯣꯏꯁꯤꯜꯂꯁꯤ ꯃꯔꯨꯞ ꯀꯣ ꯀꯣꯟꯅ ꯑꯃꯨꯛ ꯁꯥꯟꯅꯔꯁꯦ